ꯀꯩꯗꯧꯔꯤꯅꯣ
ꯀꯦꯝ ꯊꯧ ꯗꯗꯤꯂꯂꯤ ꯑꯄꯤ
ꯆꯥꯛ ꯆꯥꯔꯕꯣ
ꯎꯝ ꯆꯥꯔꯦ
ꯉꯁꯤ ꯒꯤ ꯆꯥꯛ ꯏꯟꯁꯥꯡꯗꯤ ꯊꯣꯡꯈ꯭ꯔꯕ꯭ꯔꯣ
ꯉꯁꯥꯏꯅ ꯆꯥꯕ ꯂꯣꯏꯔꯦ ꯅꯨꯡꯗꯥꯡꯒꯤ ꯊꯣꯡꯕꯔꯦ
ꯅꯨꯡꯗꯥꯡꯒꯤ ꯊꯣꯝꯕ ꯍꯧꯈꯤꯔꯣꯏꯗ꯭ꯔꯣ
ꯍꯧꯤꯔꯣꯏ
ꯀ꯭ꯔꯃꯀꯥꯟꯗ ꯍꯧꯗꯅ
ꯍꯣꯔꯦꯟ ꯄꯨꯡ ꯇꯔꯥ ꯇꯔꯥꯃꯥꯊꯣꯏꯗ
ꯊꯦꯡꯉꯤꯀꯣ
ꯎꯝ ꯊꯦꯡ
ꯀꯥꯏ ꯂꯩꯒꯦ ꯍꯧꯖꯤꯛꯇꯤ ꯀꯔꯤ ꯀꯔꯤ ꯇꯧꯔꯒ ꯂꯩꯕ꯭ꯔꯣ
ꯀꯩꯝꯇ ꯇꯧꯗꯦ ꯁꯨꯨꯝꯁꯦ ꯐꯝꯕꯅꯤ
ꯑꯣ ꯏꯃꯥꯈꯣꯏ ꯅꯨꯡꯉꯥꯏꯔꯒ ꯏꯄꯥꯈꯣꯏ ꯅꯨꯡꯉꯥꯏꯔꯒ ꯂꯩꯕ ꯅꯠꯇ꯭ꯔꯣ ꯍꯧꯖꯤꯛꯀꯥꯟꯁ‌ꯦ
ꯎꯝ ꯂꯩꯌꯦ
ꯑꯣ ꯐꯩꯅꯦ
ꯎꯝ
ꯑꯩꯈꯣꯏ ꯏꯃꯥ ꯏꯄꯥꯗꯤ ꯑꯁ ꯂꯩꯇ꯭ꯔꯕꯅꯤꯅ ꯌꯥꯝ ꯋꯥꯈ꯭ꯔꯦ
ꯀꯩ ꯒꯤ
ꯅꯥꯔꯒ ꯂꯩꯇ꯭ꯔꯦ ꯍꯥꯟꯅ
ꯎꯝ ꯍꯧꯖꯤꯛꯗꯨ ꯀꯅꯥ ꯀꯅꯥ ꯂꯩꯅ‌ꯣ
ꯏꯊꯟꯇ ꯂꯩꯌꯦ ꯍꯧꯖꯤꯛꯇꯤ
ꯏꯆꯤꯟ ꯏꯅꯥꯎ ꯀꯌꯥ ꯁꯨꯒꯦ
ꯑꯩ ꯏꯆꯤꯟ ꯏꯅꯥꯎꯁꯦ ꯑꯩꯒ ꯄꯥꯔꯗꯤ ꯃꯉꯥ ꯁꯨꯑꯦ ꯅꯨꯄꯤ ꯌꯥꯎꯗꯦ ꯅꯨꯄꯥ ꯉꯥꯛꯇ
ꯃꯣꯏꯅ ꯀꯥꯏ ꯀꯥꯏ ꯂꯩꯒ꯭ꯔꯒꯦ
ꯏꯅꯥꯎꯅꯨꯄꯥꯒ ꯑꯩꯒ ꯏꯝꯐꯥꯜꯗ ꯂꯩꯌꯦ ꯑꯗꯨꯒ ꯑꯇꯣꯞꯄꯅ ꯈꯨꯟꯗ
ꯑꯣꯝ
ꯅꯪꯗꯤꯦ
ꯑꯩ ꯑꯔꯥꯞꯄ ꯃꯐꯝꯗ ꯂꯩ
ꯑꯔꯥꯞꯄ ꯃꯐꯝ ꯂꯩꯕ꯭ꯔꯣ
ꯑꯣ
ꯀꯩꯅꯣ ꯏꯆꯤꯟ ꯏꯅꯥꯎꯈꯣꯏꯗꯤ ꯀꯩꯀꯩ ꯇꯧꯔꯒ ꯂꯩꯕ꯭ꯔꯣ
ꯂꯥꯏꯔꯤꯛ ꯇꯝꯃꯤꯗ ꯏꯅꯥꯎꯄꯥ ꯑꯃ ꯂꯩꯕꯅꯤ ꯃꯥ ꯂꯥꯏꯔꯤꯛ ꯇꯝꯃꯤ
ꯑꯣ ꯑꯣ ꯑꯣ ꯑꯣ ꯐꯩꯅꯦ ꯂꯥꯏꯔꯤꯛ ꯇꯝꯃꯒ ꯂꯩꯔꯗꯤ
ꯎꯝ
ꯑꯩꯈꯣꯏꯗꯤ ꯂꯥꯏꯔꯤꯛ ꯇꯝꯕꯁꯨ ꯂꯩꯇ꯭ꯔꯦ ꯂꯣꯏ ꯑꯍꯟ ꯁꯥꯔꯦ ꯍꯥꯏꯇꯥꯔꯦ
ꯂꯣꯏꯅ ꯆꯥꯎꯔꯕ ꯍꯥꯏꯖ‌ꯦ
ꯎꯝ ꯆꯥꯎꯔꯦ ꯍꯣꯏ ꯏꯅꯥꯎꯅꯨꯄꯥꯁꯦ ꯍꯧꯖꯤꯛ ꯆꯍꯤ ꯀꯨꯟꯃꯥꯊꯣꯏ ꯁꯨꯔꯦ ꯏꯅꯥꯎꯅꯨꯄꯥꯗꯣ
ꯎꯝ ꯑꯇꯣꯞꯄꯖꯤꯡꯗꯤ
ꯑꯩ ꯑꯩꯒꯤ ꯃꯊꯛꯇ ꯅ ꯀꯨꯟꯊ꯭ꯔꯥꯒ ꯇꯔꯦꯠꯃꯨꯛ ꯁꯨꯔꯦ
ꯌꯨꯝ ꯑꯝꯗ ꯄꯥꯟꯗ꯭ꯔꯣ
ꯌꯨꯝ ꯄꯥꯟꯗ꯭ꯔꯤ
ꯀꯩꯗꯧꯔꯤꯕ ꯍꯧꯖꯤꯛꯕꯣ
ꯑꯩ ꯃꯊꯛꯀꯤꯗꯣ
ꯑꯥ
ꯑꯗꯨꯗꯤ ꯀꯩꯅꯣ ꯇꯧꯔꯒ ꯂꯩꯌ‌ꯦ ꯎꯝ ꯑꯁ ꯑꯗꯨ ꯀꯃꯥꯏ ꯍꯥꯏꯁꯤꯔꯣ ꯃꯥ ꯌꯥꯅꯕ ꯑꯗꯨꯝ ꯇꯧꯔꯒ ꯂꯩꯌꯦ
ꯎꯝ
ꯃꯥꯒꯤ ꯀꯃꯥꯏꯅ ꯍꯥꯏꯗꯣꯏꯔꯣ ꯑꯩ ꯀꯃꯥꯏꯅ ꯍꯥꯏꯁꯤꯔꯣꯀꯣ ꯃꯥ ꯌꯥꯅꯕ ꯑꯗꯨꯝ ꯂꯩꯌꯦꯗ ꯍꯥꯏꯇꯥꯔꯦ
ꯑꯣ
ꯀꯩꯅꯣꯗ ꯈꯪꯉꯦꯅ
ꯑꯥ
ꯒ꯭ꯌꯥꯟ ꯇꯥꯕ ꯅꯠꯇ꯭ꯔꯣ
ꯀꯩꯁꯨꯝꯗ ꯇꯥꯗ‌ꯦ
ꯒ꯭ꯌꯥꯟ ꯇꯥꯗꯦ
ꯎꯝ
ꯃꯥ ꯌꯥꯅꯕ ꯑꯗꯨꯝ ꯂꯩꯌꯦꯕ ꯑꯩꯈꯣꯏꯅ ꯃꯉꯣꯟꯗꯒꯤ ꯈꯔ ꯈ꯭ꯔꯛ ꯅꯤꯔꯒ ꯇꯧꯕ ꯍꯥꯏꯇꯥꯔꯦ ꯑꯌꯥꯝꯕꯅ ꯑꯩꯈꯣꯏꯒꯤ ꯈꯔ ꯈ꯭ꯔꯛ ꯄꯤꯕꯤꯕ ꯑꯩꯈꯣꯏꯅ ꯅꯤꯕꯒꯤꯀꯣ ꯃꯥꯅ ꯗꯤ ꯃꯥꯒꯤ ꯁꯤꯟꯐꯝ ꯑꯇꯣꯞꯄ ꯂꯩꯕ
ꯑꯗꯨ ꯀꯃꯥꯏꯅ ꯍꯥꯏꯗꯣꯏꯔꯣ ꯑꯩ ꯍꯥꯏꯕ ꯍꯩꯇ꯭ꯔꯦ
ꯎꯝ ꯀꯗꯧꯔꯝꯃꯤꯅꯣ
ꯀꯩꯕ
ꯀꯩꯁꯨ ꯇꯧꯗꯦꯕ ꯀꯩꯅꯣ ꯑꯁ ꯆꯥꯛ ꯌꯦꯟꯖꯥꯡ ꯊꯣꯡꯁꯤꯔꯥ ꯀꯔꯤ ꯍꯤꯟꯖꯥꯡ ꯊꯣꯡꯁꯤꯔꯥ ꯍꯥꯏꯅ ꯈꯜꯂꯒ ꯂꯩꯕꯅꯦ
ꯈꯜꯂꯝꯕ ꯑꯣ
ꯀꯔꯤ ꯍꯥꯏꯕ ꯑꯩꯔꯣ
ꯑꯥ
ꯆꯍꯤ ꯀꯨꯟ ꯅꯤꯄꯥꯟ ꯁꯨꯔꯦ
ꯎꯏ ꯑꯍꯟꯅꯦ
ꯑꯩꯔꯣ
ꯍꯣꯏ
ꯌꯥꯝ ꯑꯍꯟ ꯑꯣꯏꯕꯔ
ꯑꯣꯏꯌꯦ ꯑꯩꯉꯣꯟꯗꯩꯩꯗꯤ
ꯎꯝ ꯑꯩꯗꯤ ꯌꯥꯝ ꯑꯍꯟ ꯑꯣꯏꯗ꯭ꯔꯤ ꯍꯥꯏꯅ ꯈꯜꯂꯒ ꯑꯩ ꯉꯁꯤ ꯈꯛꯇꯅꯦ ꯑꯁꯤ ꯀꯩꯅꯣ ꯐꯪꯕ ꯍꯥꯏꯇꯔꯦ ꯁꯤꯒꯤ ꯁꯦꯀꯣ ꯉꯁꯤ ꯈꯛꯇ ꯑꯣ ꯑꯣ ꯅꯨꯡꯉꯥꯏꯔꯒ ꯂꯩꯕ ꯅꯠꯇ꯭ꯔꯣ
ꯎꯝ ꯂꯩꯌꯦ
ꯅꯨꯡꯉꯥꯏꯔꯒ
ꯑꯌꯨꯛꯇꯤ ꯀꯩ ꯏꯟꯁꯥꯡ ꯆꯥꯒꯦ
ꯑꯌꯨꯛꯇꯔꯣ
ꯑꯥ
ꯑꯌꯨꯛꯇ ꯀꯩꯅꯣ ꯎꯝ ꯈꯥꯃꯦꯟꯒ ꯑꯂꯨꯒ ꯑꯃꯦꯠꯄ ꯍꯥꯏꯗꯨꯏꯔꯣ ꯏꯔꯣꯟꯕ ꯍꯥꯏꯗꯨꯏꯔꯣ ꯑꯗꯨ ꯆꯥꯏ ꯑꯗꯨꯒ ꯃꯥꯏꯔꯦꯟ ꯆꯝꯐꯨꯠ ꯆꯥꯏ ꯑꯗꯨꯒ ꯉꯔꯥꯡꯒꯤ ꯉꯔꯥꯡꯒꯤ ꯀꯩꯅꯣꯝ ꯆꯥꯏ ꯉꯔꯥꯡꯒꯤ ꯀ꯭ꯔꯤ ꯎꯝ ꯀꯩꯍꯥꯏꯕ ꯃꯔꯤꯟꯗꯣ ꯑꯣꯛ ꯃꯔꯤꯟ ꯍꯥꯏꯇꯔꯦ ꯑꯗꯨ ꯈ꯭ꯔꯛ ꯂꯩꯕ ꯑꯗꯨ ꯑꯃꯨꯛꯀ ꯆꯥꯏ ꯅꯪꯗꯤ
ꯍꯥꯎꯔꯝꯃꯅꯤ ꯑꯗꯨꯗꯤ ꯉꯁꯥꯏ ꯑꯌꯨꯛꯄꯨꯗꯤ ꯍꯋꯥꯏ ꯊꯣꯡꯕ ꯆꯥꯏꯌꯦ
ꯑꯣ ꯑꯣ ꯑꯁ ꯀꯔꯤ ꯀꯔꯤ ꯊꯕꯛ ꯇꯧꯔꯒ ꯂꯩꯕ꯭ꯔꯥ ꯀꯣ ꯇꯥꯕꯔꯥ
ꯆꯨꯝꯅꯩꯗ ꯃꯦꯁꯦꯁ ꯊꯥꯔꯛꯀꯦ ꯌꯦꯡꯉꯣ ꯋꯥꯠꯆꯞꯇ ꯋꯥꯠꯆꯞꯇ ꯃꯦꯁꯦꯖ ꯊꯔꯛꯀꯦ ꯌꯦꯡꯉꯣ
ꯇꯥꯕ꯭ꯔꯣ ꯇꯥꯗꯕ꯭ꯔꯣ ꯇꯥꯕꯔꯣ
ꯑꯥꯎ ꯇꯥꯏꯌꯦ
ꯇꯥꯕ꯭ꯔꯣ
ꯇꯥꯏꯌꯦ
ꯇꯥꯕ꯭ꯔꯣ
ꯑꯥꯎ ꯇꯥꯏꯌꯦ ꯍꯜꯂꯣ
ꯇꯥꯕꯔꯣ
ꯍꯜꯂꯣ
ꯇꯥꯕꯔꯣ
ꯑꯧ ꯇꯥꯏꯌꯦ
ꯀꯔꯤꯒꯤꯅꯣ ꯇꯥꯏ ꯇꯥꯏ ꯀꯩꯒꯤꯔꯣ ꯅꯈꯣꯟ ꯄꯪꯇꯠ ꯇꯥꯗꯦ ꯉꯁꯥꯏꯗꯣ ꯉꯁꯥꯏ ꯅꯠꯇꯦ ꯍꯧꯖꯤꯛꯇꯣ ꯍꯥꯏꯇꯥꯔꯦ
ꯅꯦꯠ ꯋꯥꯛ ꯌꯥꯗꯕꯥ ꯑꯣꯏꯔꯝꯅꯤ꯫
ꯑꯣ ꯎꯝ ꯑꯗꯨꯅ ꯑꯣꯏꯔꯝꯅꯤ
ꯎꯝ
ꯏꯅꯥꯎꯅꯨꯄꯥ ꯈꯣꯏ ꯂꯩꯌꯦ ꯍꯥꯏꯕ ꯅꯠꯇ꯭ꯔꯣ ꯏꯅꯥꯎꯅꯨꯄꯥ ꯂꯩꯌꯦ
ꯑꯧ ꯂꯩꯌꯦ
ꯏꯅꯥꯎꯅꯨꯄꯥ ꯂꯩꯌꯦꯦꯍꯣꯏ ꯑꯗꯣ ꯏꯅꯥꯎꯅꯨꯄꯥꯁꯦ ꯀꯩꯅꯣ ꯇꯝꯔꯒ ꯂꯩꯕ ꯍꯥꯏꯇꯥꯔꯦ
ꯀꯩ
ꯂꯥꯏꯔꯤꯛ ꯇꯝꯃꯒ ꯂꯩꯌꯦ ꯏꯅꯥꯎꯅꯨꯄꯥ
ꯎꯝ ꯀꯣꯂꯦꯖ ꯀꯥꯏꯔꯣ ꯀꯩꯅꯣ
ꯑꯩꯔꯣ
ꯅꯠꯇꯦ ꯅꯅꯥꯎꯄꯥꯗꯣ
ꯀꯣꯂꯦꯁꯀꯥꯔꯤꯌꯦ ꯍꯣꯏ
ꯎꯝ ꯁꯦꯃꯤꯁꯇꯔ ꯀꯥꯌꯥꯅꯣ ꯐꯁꯠ ꯂꯣ ꯁꯦꯀꯦꯟ
ꯂꯥꯁ ꯁꯦꯃꯦꯁꯇ꯭ꯔ ꯑꯣꯏꯈ꯭ꯔꯕꯅꯦ ꯀꯩꯅꯣ ꯑꯁ
ꯂꯥꯁ ꯁꯦꯃꯤꯁꯇꯔ ꯎꯝ ꯌꯥꯝ ꯅꯧꯅ ꯂꯥꯏꯔꯤꯛ ꯇꯝꯃꯛꯄ ꯃꯥꯜꯂꯦꯀꯣ
ꯃꯥꯔꯣ
ꯎꯝ
ꯍꯣꯏ ꯍꯣꯏ ꯍꯣꯏ
ꯍꯥꯏꯗꯤ ꯆꯍꯤ ꯇ꯭ꯋꯦꯟꯇꯤ ꯋꯥꯟꯗ ꯂꯥꯁ ꯁꯦꯃꯤꯁꯇ꯭ꯔ ꯑꯣꯏꯕꯁꯦ ꯉꯜꯂꯤꯗꯅ
ꯎꯝ ꯆꯍꯤ ꯀꯨꯟꯃꯥꯊꯣꯏꯗ ꯀꯣ
ꯎꯝ
ꯑ ꯉꯁꯤ ꯀꯥꯏ ꯀꯥꯏ ꯆꯠꯀꯦ
ꯀꯩꯃꯇ ꯆꯠꯇꯦꯗ
ꯎ ꯌꯨꯝ ꯂꯩꯕꯔꯣ ꯑꯗꯨꯝ
ꯍꯧꯖꯤꯛ ꯊꯕꯛ ꯃꯐꯝꯗ ꯂꯩ
ꯀꯥꯏ ꯊꯕꯛ ꯇꯧꯒꯦ ꯁꯤ ꯀꯩꯅꯣꯗ ꯑꯣ ꯑꯣ ꯑꯣ ꯑꯣ ꯊꯕꯛ ꯅꯨꯡꯉꯥꯏꯕ꯭ꯔꯣ
ꯅꯨꯡꯉꯥꯏ
ꯅꯨꯡꯉꯥꯏꯕ꯭ꯔꯣ ꯊꯕꯛ
ꯅꯨꯡꯉꯥꯏꯌꯦ
ꯑꯣ ꯅꯝꯊꯟꯗꯔꯣ ꯅꯃꯥꯟꯅꯕꯤ ꯈꯣꯏꯒ ꯇꯧꯃꯤꯟꯅꯕꯔꯥ
ꯏꯃꯥꯟꯅꯕꯤ ꯈꯣꯏꯒꯥ
ꯐꯩꯅꯦ ꯑꯗꯨꯗꯤ
ꯑꯣ
ꯏꯃꯥ ꯏꯄꯥ ꯈꯣꯏꯗꯤ ꯅꯪ ꯊꯕꯛ ꯇꯧꯌꯦ ꯇꯧꯗꯦ ꯍꯥꯏꯕ ꯈꯪꯕꯔꯣ
ꯏꯃꯥ ꯏꯄꯥ ꯍꯣꯏ ꯈꯪꯉꯤ ꯀꯩꯅꯣ
ꯐꯩꯅꯦ ꯈꯪꯂꯗꯤ ꯃꯤ ꯈꯔꯗꯤ ꯂꯩꯌꯦꯅ ꯈꯪꯗꯕ ꯂꯣꯟ ꯂꯣꯟꯅ ꯊꯕꯛ ꯇꯧꯕ ꯂꯩꯌꯦꯅ
ꯈꯪꯗꯤꯌꯦ ꯑꯗꯨꯗꯤ ꯑꯝꯚꯨꯛ ꯑꯩꯗꯤ
ꯃꯤ ꯈꯔꯛ ꯂꯩꯕꯅꯦ ꯀꯩꯅꯣꯗ ꯂꯥꯏꯔꯤꯛ ꯇꯝꯒꯦ ꯍꯥꯏꯔꯒ ꯂꯥꯏꯔꯤꯛ ꯇꯝꯗꯕꯤꯗ ꯂꯣꯟ ꯂꯣꯟꯅ ꯊꯕꯛ ꯇꯧꯕ ꯃꯤ ꯂꯩꯅꯥ
ꯎꯝ
ꯑꯗꯨꯁꯨ ꯋꯥꯐꯝ ꯑꯃꯅꯤꯅ ꯑꯗꯨꯁꯨ ꯇꯧꯕ ꯌꯥꯏꯅ ꯅꯠꯇꯔꯥ
ꯎꯝ
ꯏꯃꯥ ꯏꯄꯥꯈꯣꯏ ꯂꯩꯃꯤꯟꯅꯕ꯭ꯔꯥ ꯅꯠꯇ꯭ꯔꯒ ꯇꯣꯉꯥꯟꯅ ꯂꯩꯕꯔꯥ ꯍꯥ
ꯂꯩꯃꯤꯟꯅꯗꯦꯕ
ꯑꯣ ꯑꯣ ꯃꯤ ꯈꯔꯇꯤ ꯀꯩꯅꯣ ꯇꯧꯋꯦꯅ ꯑ ꯀꯩ ꯍꯥꯏꯁꯤꯔꯥ ꯏꯃꯥ ꯏꯄꯥ ꯏꯃꯥ ꯏꯄꯥꯒ ꯂꯩꯃꯤꯟ ꯅꯗ꯭ꯔꯒ ꯀꯩꯅꯣ ꯂꯥꯏꯔꯤꯛ ꯇꯝꯕꯅꯦ ꯍꯥꯏꯔꯒ ꯊꯕꯛ ꯇꯧꯕ ꯃꯤ ꯈꯔ ꯂꯩꯅ ꯅꯠꯇ꯭ꯔꯥ
ꯈꯪꯗꯤꯌꯦ ꯑꯩ ꯗꯤ
ꯑꯗꯨꯒꯨꯝꯕ ꯃꯤ ꯂꯩꯕꯅꯦ ꯅꯪ ꯈꯪꯗꯕꯩꯅꯦ
ꯎꯝ
ꯅꯪꯁꯨꯠ ꯈꯪꯗꯝꯅꯦꯅ ꯅꯪꯁꯨ ꯇꯧꯗꯤ ꯇꯧꯔꯝꯃꯣꯏꯗ ꯇꯧꯒꯅꯨꯀꯣ
ꯅꯣꯡ ꯆꯨꯕ꯭ꯔꯣ
ꯆꯨꯗꯦꯗ
ꯅꯣꯡ ꯆꯨꯗ꯭ꯔꯁꯨ ꯌꯥꯝ ꯁꯥꯏꯅꯦ ꯅꯠꯇ꯭ꯔꯣ ꯁꯥꯕ꯭ꯔꯥ ꯁꯥꯗꯕ꯭ꯔꯥ
ꯁꯥꯗꯦꯗ ꯑꯦꯁꯤ ꯃꯅꯨꯡꯗ ꯂꯩꯕꯩ
ꯐꯩꯅꯦ ꯑꯣ ꯁꯤꯗꯗꯤ ꯌꯥꯝ ꯁꯥꯏꯌꯦ ꯍꯨꯃꯥꯡ ꯑꯁ ꯂꯣꯏꯔꯦ ꯊꯟꯗ꯭ꯔ ꯊꯟꯗ꯭ꯔꯣ ꯃꯥꯡꯅ ꯌꯥꯝ ꯁꯥꯏ ꯁꯤꯗꯗꯤ
ꯎꯝ ꯍꯝ
ꯑꯆꯣꯟꯅꯦ
ꯀꯩꯏꯟꯖꯥꯡ ꯊꯣꯡꯗꯣꯏꯅꯣ ꯍꯧꯖꯤꯛꯀꯤꯗꯤ
ꯑ ꯅꯪꯅ ꯑꯍꯥꯎꯕ ꯍꯤꯟꯖꯥꯡ ꯑꯃ ꯍꯥꯏꯌꯨꯅꯦ
ꯑꯣꯛꯁꯥ ꯊꯣꯡꯉꯨ ꯑꯗꯨꯗꯤ
ꯑꯣꯛꯁꯥ
ꯍꯝ
ꯑꯁꯤꯗꯗꯤ ꯑꯣꯛꯁꯥꯁꯦ ꯀꯌꯥ ꯀꯩꯅꯣ ꯍꯥꯎꯇꯕ ꯍꯥꯏ ꯇꯔꯦ ꯑꯗꯨꯃꯥꯏ ꯇꯧꯋꯤꯅꯦ ꯑꯣꯛꯁꯥ ꯑꯣꯛꯁꯥ ꯍꯥꯏꯔꯁꯨ ꯅꯠꯇꯦ ꯑꯣꯛꯁꯥ ꯍꯥꯏꯕꯁꯦ ꯂꯣꯏꯅꯒꯤ ꯑꯣꯛꯁꯥꯗꯨ ꯂꯣꯏꯅ ꯆꯞ ꯃꯥꯟꯅꯩ ꯍꯥꯏꯕꯁꯨ ꯌꯥꯗꯦꯅ ꯅꯠꯇ꯭ꯔꯣ
ꯎꯝ
ꯆꯨꯝꯕ꯭ꯔꯥ ꯂꯥꯜꯕ꯭ꯔꯥ
ꯆꯨꯝꯦ
ꯑꯗ ꯂꯣꯏꯅꯒꯤ ꯑꯣꯛꯁꯥꯗꯨ ꯍꯥꯎꯇꯕ ꯍꯥꯎꯕ ꯂꯩꯌꯦ ꯑꯗꯨ ꯁꯤ ꯑꯩꯈꯣꯏ ꯃꯅꯥꯛꯇ ꯂꯩꯕꯁꯤꯗꯤ ꯈꯔ ꯍꯥꯎꯇꯕ ꯍꯥꯏꯇꯥꯔꯦ
ꯑꯣ
ꯍꯣꯏ ꯑꯣꯛꯁꯥ ꯍꯥꯏꯔꯗꯤ ꯍꯥꯎꯕꯁꯨ ꯂꯩꯕꯅꯤꯗ ꯑꯗꯨꯕꯨ ꯑꯁꯤ ꯃꯅꯥꯛꯀꯤꯗꯤ ꯈꯔ ꯀꯩꯅꯣ ꯐꯦꯠꯇꯣ ꯑꯦ ꯀꯩꯅꯣ ꯃꯊꯥꯎꯗꯣ
ꯎꯝ
ꯑꯗꯣ ꯀꯩꯅꯣ ꯈꯔ ꯍꯥꯎ